ꯇꯥꯔꯦ ꯇꯥꯔꯦ ꯀꯩꯗꯧꯔꯤꯅꯣ
ꯆ ꯆ
ꯍꯥꯥ
ꯌꯥꯝ ꯆꯥꯔꯝꯕ
ꯏꯁ ꯑꯩꯅ ꯈꯜꯂꯦꯕ ꯀꯩꯅꯇꯣꯝ ꯆꯥꯕ ꯃꯥꯜꯂꯦꯅ ꯎꯝ ꯇꯧꯔꯤ
ꯍ ꯐ ꯐꯔ
ꯀꯩꯀꯩꯅꯣ ꯌꯥꯝ ꯈꯤꯡꯉꯤꯁꯤꯅ ꯀꯔꯤꯝ ꯇꯧꯔꯤꯁꯤꯕꯣ ꯑ ꯀꯩ ꯇꯧꯣꯏꯁꯤ ꯀꯩꯅꯣꯝ ꯊꯈꯤꯟꯈ꯭ꯔꯦ ꯀꯩꯅꯣ ꯈꯈꯤꯉꯤꯗꯨꯕ ꯎꯝ ꯅꯣꯏ ꯆꯥꯛꯒꯤ ꯕꯦꯜ ꯇꯥꯔꯛꯑꯦꯔꯕ
ꯍꯣꯏ ꯆꯥꯛꯀꯤ ꯀꯥꯡꯁꯤꯈꯤꯉꯩꯅꯤ
ꯎꯝ ꯅꯔꯤ ꯌꯥꯝ ꯉꯂꯦ
ꯉꯟꯕꯅꯦ ꯑꯩꯈꯣꯏꯗꯤ ꯑꯁ ꯅꯨꯡꯗꯥꯡ ꯋꯥꯏꯔꯝꯒꯤ ꯆꯥꯛꯀꯗꯤ ꯈꯣꯡꯃꯟ ꯑꯃ ꯅꯨꯡꯊꯤꯟꯗꯩ ꯄꯤꯖꯥꯅꯤ
ꯑꯩꯈꯣꯏꯗꯤ ꯑꯗꯨꯝ ꯊꯦꯡꯕ ꯃꯥꯜꯂꯦꯕ ꯉꯥ ꯄꯤꯕꯗꯣ ꯌꯥꯝ ꯀꯟꯅ ꯅꯪꯕ ꯑꯣꯏꯕ ꯃꯥꯜꯂꯦ ꯑꯗꯨꯝꯗꯤ ꯉꯜꯂꯤꯗ ꯄꯨꯡ ꯃꯉꯥ ꯑ ꯑꯗꯨꯋꯥꯏ ꯑꯗꯨꯝ ꯑꯣꯏꯗꯣꯏꯅꯤ ꯅꯨꯃꯤꯠ ꯄꯨꯡ ꯃꯉꯥ ꯑꯣꯏꯕ꯭ꯔꯣ
ꯑꯥ ꯑꯣꯏꯌꯦ ꯄꯨꯡ ꯃꯉꯥ ꯑꯌꯥꯝꯕꯅ ꯑꯁ ꯄꯨꯡ ꯃꯔꯤꯗ ꯑꯗꯨꯝ ꯊꯤꯅ ꯌꯥꯎꯔꯤꯅꯤꯗ
ꯑꯁ ꯑꯩꯗꯤ ꯆꯤꯡ ꯀꯥꯎꯕ ꯆꯠꯅꯤꯡꯉꯦ ꯍꯥꯏꯕ
ꯀꯥꯠꯊꯣꯛꯑ ꯂꯣꯏꯔꯒꯩꯗꯧꯔꯒꯦ
ꯑꯁ ꯑꯩꯅ ꯀꯥꯅꯤꯡꯉꯤꯁꯦ ꯍꯕ ꯑꯃꯒ ꯊꯥꯡꯃꯩꯕꯟꯒꯤ ꯆꯤꯡ ꯑꯃ ꯂꯩꯕꯗꯣ
ꯍꯣꯏ ꯊꯥꯡꯃꯩꯕꯩꯒꯤ ꯆꯤꯡ ꯆꯤꯡ ꯍꯥꯏꯁꯤꯒꯦ ꯑꯩ ꯑꯃꯨꯛꯇ ꯀꯥꯗ꯭ꯔꯤ ꯍꯥꯏꯕ ꯑꯩꯗꯤ
ꯑꯁ ꯆꯩꯔꯥꯎ ꯆꯤꯡꯗꯣ ꯍꯪꯗꯕ꯭ꯔꯣ
ꯈꯪꯗꯦꯍꯦ ꯌꯧꯉꯨꯗ ꯀꯥꯁꯦ
ꯑ ꯑꯩꯁꯨ ꯀꯥꯗ꯭ꯔꯤ ꯀꯥꯕꯕꯨꯗꯤ ꯑꯗꯨ ꯑꯣꯏꯇꯥꯔꯁꯨ ꯎꯕꯨꯗꯤ ꯎꯨꯔꯦꯕꯀꯣ ꯀꯩꯅꯣ ꯇꯧꯕꯅꯦꯕ ꯃꯣꯏꯗꯣ ꯎꯝ ꯍꯥꯏꯗꯤ ꯌꯥꯝꯅ ꯅꯨꯡꯉꯥꯏꯔꯒ ꯏꯪꯊꯝꯊꯥ ꯃꯇꯝꯗꯒꯀꯣ ꯂꯩ ꯃꯆꯤꯟꯒ ꯌꯥꯝꯅ ꯀꯩꯅꯣ ꯇꯧꯕꯗꯣ ꯂꯩꯆꯤꯟ ꯌꯥꯝ ꯊꯥꯔꯒ ꯄꯨꯔꯥ ꯂꯩꯆꯤꯟ ꯊꯦꯡꯕꯒꯤ ꯃꯑꯣꯡꯒꯤ ꯇꯥꯏꯞꯇ ꯇꯧꯕꯗꯣ ꯑꯗꯨꯅꯦꯕ
ꯃꯥꯅꯦ ꯃꯥꯅꯦ ꯑꯌꯨꯛꯇ ꯂꯩꯆꯤꯜ ꯊꯦꯡꯉꯝꯒꯅꯤꯌꯦ
ꯑꯗꯨꯅꯦ ꯏꯪꯊꯥꯝꯊꯥꯒꯤ ꯑꯌꯨꯛ ꯉꯟꯇꯥꯗꯣ ꯑꯁꯦ ꯍꯥꯏꯗꯤ ꯌꯥꯝ ꯑꯗꯨ ꯎꯔꯨꯕꯗꯒꯤꯅꯦ ꯑꯗꯨ ꯚꯤꯗꯤꯑꯣ ꯎꯔꯨꯕꯗꯒꯤꯀꯣ ꯑꯩꯅ ꯆꯠꯅꯤꯡꯕꯁꯤ ꯆꯠꯅꯤꯡꯕꯁꯤ ꯆꯠꯅꯤꯡꯕꯁꯤ
ꯑꯗꯣ ꯑꯩꯈꯣꯏ ꯄꯩꯈꯥꯒ ꯂꯣꯏꯔꯒ ꯑꯝꯇꯪ ꯍꯧꯅ ꯆꯠꯂꯨꯁꯤꯗꯅ
ꯑ ꯌꯥꯏꯌꯦ ꯑꯗꯨ ꯅꯣꯏ ꯊꯥꯡꯃꯩꯕꯟ ꯁꯤꯡꯖꯨꯗꯨꯁꯨ ꯍꯥꯎꯋꯦ ꯍꯥꯏꯕꯅꯦꯕ
ꯍꯣꯏ ꯍꯥꯏꯗꯤ ꯑꯩꯈꯣꯏ ꯄꯨꯟꯕ ꯍꯥꯏꯁꯦ
ꯑꯗꯨꯒ ꯅꯨꯡꯗꯥꯡꯗꯁꯨꯀꯣ ꯍꯧꯖꯤꯛꯀꯤ ꯊꯥꯡꯃꯩꯕꯟꯒꯤꯗꯣ ꯍꯥꯏꯗꯤ ꯂꯥꯏꯠꯀ ꯌꯥꯝ ꯊꯥꯜꯂꯒ ꯍꯥꯏꯗꯤ ꯃꯊꯛ ꯆꯤꯡꯗꯒꯤꯗꯤ ꯃꯈꯥꯗ ꯌꯦꯡꯊꯔꯛꯄꯗꯤ ꯐꯖꯔꯦꯗꯅ ꯂꯥꯏꯠ ꯌꯥꯝ ꯊꯥꯟꯕꯒꯤ
ꯐꯖꯩꯌꯦ
ꯂꯥꯏꯠ ꯀꯗꯨ ꯌꯥꯝ ꯊꯥꯜꯂꯒ ꯐꯖꯩꯌꯦꯕ ꯌꯥꯝꯅ
ꯀꯩꯅꯣ ꯑꯩꯈꯣꯏꯁꯨ ꯀꯩꯁꯨ ꯍꯥꯏ ꯑꯗꯨꯝ ꯄꯨꯟꯗꯧ ꯅꯠꯇꯦ ꯄꯨꯜꯂꯤꯀꯥꯟꯁꯤꯗ ꯑꯗꯨꯝ ꯆꯠꯊꯣꯛꯍꯧꯕꯅ ꯐꯩꯌꯦꯗꯅ
ꯃꯥꯅꯦ ꯑꯗꯨꯃ ꯆꯠꯅꯤꯡꯉꯦ ꯑꯗꯨꯒ ꯑꯁ ꯈꯪꯗꯦ ꯑꯩꯗꯤ ꯀꯩꯅꯣꯁꯨ ꯆꯠꯅꯤꯡꯉꯦ ꯒꯣꯕꯤꯟꯗ
ꯆꯠꯊꯣꯛ ꯀꯩꯗꯧꯔꯒꯦ ꯅꯪ ꯃꯈꯣꯟ ꯇꯥꯗ꯭ꯔꯦ ꯇꯥꯗ꯭ꯔꯦ ꯇꯥꯗꯤꯌꯦ